ꯍꯧꯖꯤꯛꯄꯣ
ꯎꯝ ꯊꯕꯛ ꯃꯆꯥ ꯑꯃ ꯇꯧꯔꯝꯕꯒꯤ ꯉꯥꯏꯍꯥꯛꯇꯪ ꯄꯣꯊꯥꯔꯝꯕꯅꯤ
ꯆꯥꯛ ꯏꯁꯤꯡꯗꯤ ꯆꯥꯔꯕꯣ ꯀꯃꯥꯏꯅ ꯇꯧꯔꯒꯦ
ꯆꯥꯛꯆꯦ ꯆꯥꯔꯅꯤ ꯆꯥꯛ ꯊꯤꯕ ꯍꯧꯍꯧꯔꯕꯅꯦ ꯑꯗ ꯑꯩ ꯉꯥꯏꯍꯥꯛꯇꯪ ꯁꯨꯝ ꯏꯃꯨꯡꯗ ꯆꯪꯉꯛꯑ ꯀꯩꯅꯣ ꯇꯧꯔꯤꯕ ꯑꯩ ꯀꯥꯗ ꯑꯥ ꯐꯤꯔꯣꯟ ꯑꯩ ꯈꯤꯇꯪ ꯁꯨꯒꯦꯅ ꯈꯔ ꯑꯃ ꯑꯃꯣꯠ ꯑꯀꯥꯏ ꯈꯔ ꯌꯦꯡꯉꯝꯕꯅꯦ ꯑꯗꯣ ꯄꯨꯁꯜꯂꯀꯥꯟꯗ ꯇꯤꯡꯖꯤꯜꯂꯝꯃꯀꯥꯟꯗ ꯆꯥꯊꯣꯛꯑꯒꯦꯅ ꯍꯥꯏꯗꯤ ꯆꯥꯗ꯭ꯔꯤꯉꯩꯗ
ꯇꯧꯊꯣꯛꯑꯒ ꯁꯤ ꯇꯤꯡꯉꯝꯃꯒ ꯑꯗꯨꯝ ꯆꯥꯔꯅꯤ ꯅꯪꯗꯤ ꯆꯥꯔꯕꯣ
ꯑꯩꯗꯤ ꯆꯥꯔꯦ ꯑꯩꯈꯣꯏꯗꯤ ꯆꯥꯛꯁꯦ ꯉꯟꯅ ꯉꯟꯅ ꯆꯥꯏꯑꯦꯕꯀꯣ ꯄꯨꯡ ꯅꯤꯄꯥꯥꯟ ꯅꯤꯄꯥꯟ ꯃꯈꯥꯏ ꯁ꯭ꯋꯥꯏꯗ ꯑꯗꯨꯝ ꯆꯥꯔꯒ ꯑꯗꯨ ꯅꯨꯡꯊꯤꯜꯅꯃꯨꯛ ꯆꯥ ꯅꯨꯡ ꯈꯔ ꯊꯛꯑꯒ ꯀꯣ ꯑꯌꯨꯛꯁꯨ ꯅꯨꯡꯗꯥꯡꯁꯨ ꯑꯗꯒꯤ ꯅꯨꯃꯤꯠ ꯍꯦꯛ ꯇꯥꯔꯛꯄꯒ ꯑꯗꯨꯝ ꯆꯥꯅꯕ ꯄꯣꯠ ꯂꯥꯡ ꯍꯣꯠꯅꯔꯒ ꯑꯗꯨꯝ ꯇꯨꯝꯕ ꯑꯗꯨꯃꯥꯏ ꯑꯣꯏꯌꯦꯕꯀꯣ ꯑꯩꯈꯣꯏꯖꯨ ꯆꯥꯊꯣꯛꯑꯦ ꯉꯟꯇ ꯆꯠꯊꯣꯛꯑꯦ ꯑꯗꯨꯝ ꯁꯧꯒ꯭ꯔꯤ ꯑꯃ ꯊꯣꯡꯉꯦ ꯑꯗꯒꯤꯗꯤ ꯉꯥ ꯑꯇꯥꯎꯕ ꯈꯔ ꯂꯩꯕ ꯑꯗꯩ ꯉꯔꯥꯡ ꯏꯟꯖꯥꯡ ꯊꯣꯡꯕ ꯈꯔ ꯂꯩꯌꯦ ꯑꯗꯨ ꯑꯗꯨꯃꯥꯏꯅ ꯇꯧꯔ ꯆꯥꯏꯌꯦ ꯅꯣꯏ ꯀꯩ ꯏꯟꯖꯥꯡ ꯊꯣꯡꯒ꯭ꯔꯒꯦ ꯀꯅꯥꯟ ꯊꯣꯡꯉꯤꯅꯣ ꯃꯃꯥꯅ ꯊꯣꯡꯉꯤꯔꯥ ꯏꯇꯩꯃꯅ ꯊꯣꯡꯉꯤꯔ ꯅꯠꯇ꯭ꯔ ꯅꯪꯅ ꯊꯣꯡꯉꯤꯔ ꯀꯃꯥꯏꯅ ꯇꯧꯔꯤꯅꯣ
ꯑꯈꯣꯏ ꯃꯥꯗꯤ ꯄꯣꯠ ꯌꯣꯟꯕ ꯆꯠꯈ꯭ꯔꯦ ꯑꯩꯈꯣꯏ ꯏꯇꯩꯃꯅ ꯊꯣꯡꯉꯝꯃꯦ ꯑꯗꯣ ꯑꯩꯈꯣꯏꯒꯤꯗꯤ ꯀꯩꯅꯣ ꯇꯧꯋꯦ ꯊꯕꯛ ꯁꯨꯝ ꯂꯩꯇ꯭ꯔꯒꯗꯤ ꯅꯨꯡꯇꯤꯒꯤ ꯑꯌꯨꯛꯀꯤ ꯃꯇꯝꯖꯦ ꯀꯩꯅꯣ ꯇꯧꯋꯦ ꯑꯝ ꯄꯨꯡ ꯇꯔꯥ ꯅꯠꯇ꯭ꯔꯒ ꯇꯔꯥꯗꯩꯅ ꯇ꯭ꯔꯥꯃꯥꯊꯣꯏ ꯐꯥꯎꯕꯒꯤ ꯃꯅꯨꯡ ꯁ꯭ꯋꯥꯏꯁꯦ ꯑꯗꯨꯝ ꯆꯥꯒꯜꯂꯦ ꯑꯗꯨꯒ ꯊꯕꯛ ꯂꯩꯅꯔꯒꯅ ꯉꯟꯅ ꯆꯥꯕ ꯑꯗꯨꯒ ꯀꯩꯅꯣ ꯇꯧꯋꯦ
ꯑꯥ ꯊꯕꯛ ꯂꯩꯔꯒꯅ ꯉꯟꯅ ꯆꯥꯔꯦꯀꯣ ꯑꯗꯨꯒ ꯂꯩꯇ꯭ꯔꯒꯅ ꯄꯨꯡ ꯇꯔꯥ ꯇꯔꯥꯃꯥꯊꯣꯏ ꯁꯤꯒꯤ ꯉꯥꯏꯍꯥꯛ ꯂꯩꯗꯤ ꯇꯥꯏꯃꯤꯡ ꯌꯧꯁꯜꯂꯦ ꯍꯧꯖꯤꯛꯇ ꯊꯤꯍꯧꯔꯦ ꯍꯥꯏ ꯖꯦ ꯑꯗꯨꯝ ꯑꯣꯏꯔꯗꯣꯏꯅꯦ ꯇꯥꯏꯃꯤꯡ ꯑꯗꯣ ꯀꯩꯅꯣ ꯇꯧꯋꯤ ꯀꯩ ꯏꯟꯖꯥꯡꯅꯣ ꯀꯩ ꯃꯊꯦꯜꯅꯣ ꯍꯥꯏꯕꯗꯤ ꯈꯪꯗ꯭ꯔꯤꯀꯣ ꯆꯪꯒ꯭ꯔꯀꯥꯟ ꯈꯪꯉꯅꯤ
ꯑꯩꯈꯣꯏꯗꯤꯀꯣ ꯑꯩ ꯑꯩꯈꯣꯏ ꯃꯥ ꯆꯥꯛ ꯏꯟꯖꯥꯡ ꯊꯣꯟꯗ꯭ꯔꯤꯀꯥꯟ ꯍꯥꯟꯅ ꯍꯪꯗꯣꯏꯅꯦꯕ ꯀꯩ ꯏꯟꯖꯥꯡ ꯊꯣꯡꯒꯦꯅ ꯍꯥꯟꯅ ꯍꯪꯗꯣꯏꯅꯦ ꯃꯥꯅ ꯑꯗꯨ ꯊꯣꯡꯉꯦ ꯑꯗꯥ ꯊꯣꯡꯉꯦ ꯍꯥꯏꯔꯛꯇꯣꯏꯅꯦꯕꯀꯣ ꯑꯩ ꯍꯪꯗꯣꯏꯅꯦ ꯅꯨꯡꯗꯥꯡꯒꯤꯁꯦ ꯅꯨꯃꯤꯠ ꯇꯥꯔꯝ ꯇꯥꯔꯝꯗꯥꯏ ꯊꯣꯡꯉꯝꯗꯥꯏꯖꯦ ꯉꯁꯤꯗꯤ ꯀꯩ ꯌꯦꯟꯖꯥꯡ ꯊꯣꯡꯗꯣꯏꯅꯣ ꯑꯗꯨꯝ ꯍꯪꯗꯣꯏꯅꯦꯕ ꯀꯒꯤꯅꯣ ꯍꯥꯏ ꯁꯨꯝ ꯍꯩꯅꯒꯤꯕꯗꯣ ꯌꯨꯝꯗ ꯂꯩꯕ ꯑꯣꯏꯇꯥꯔꯦ ꯑꯗꯨꯝ ꯍꯩꯅꯈꯤꯕ ꯑꯗꯨꯝ ꯊꯣꯡꯕ ꯀꯩ ꯖꯡ ꯊꯣꯡ ꯍꯥꯏꯗꯤ ꯍꯣꯔꯦꯟꯗꯤ ꯑꯗꯨ ꯇꯧꯗꯣꯏꯅꯤ ꯈꯣꯠꯇꯣꯏꯅꯤ ꯍꯥꯏꯔ ꯈꯪꯉꯒ ꯍꯔꯥꯎꯕꯗꯣ ꯑꯗꯨꯃꯥꯏꯅ ꯇꯧꯕꯒꯤꯀꯣ ꯑꯗꯣ ꯑꯩ ꯁꯤ ꯉꯁꯤ ꯆꯥꯗꯣꯏꯅꯤ ꯈꯣꯠꯇꯣꯏꯅꯤ ꯃꯤꯟ ꯍꯪꯉꯁꯨ ꯈꯪꯅꯕ ꯑꯗꯨ ꯊꯣꯡꯉꯦ ꯈꯣꯠꯂꯦ ꯑꯗꯨꯝ ꯍꯥꯏꯕ ꯌꯥꯅ ꯎꯝ ꯑꯗꯨꯝ ꯍꯪꯉꯦ ꯊꯣꯡꯉꯝꯗꯥꯏꯗ
ꯎꯝ ꯑꯗꯒꯤ ꯀꯩꯅꯣꯁꯨꯅꯦ ꯅꯪꯅ ꯑꯗꯨꯝ ꯍꯪꯕꯒꯤ ꯍꯩꯅꯕꯤ ꯂꯩ ꯍꯥꯏꯗꯅ ꯑꯩꯅ ꯑꯗꯨ ꯅꯠꯇꯕ ꯑꯩꯈꯣꯏꯒꯤ ꯏꯇꯩꯃꯅ ꯊꯣꯡꯗꯧꯕꯕꯨ ꯑꯣꯏꯔꯣ ꯑꯗꯒꯤ ꯑꯩꯈꯣꯏ ꯏꯃꯥꯅ ꯊꯣꯡꯗꯧꯕꯕꯨ ꯑꯣꯏꯔꯣ ꯑꯩꯅ ꯁꯪꯕꯨ ꯁꯪꯉꯗꯤꯀꯣ ꯑꯌꯨꯛ ꯈꯪꯗꯦ ꯅꯨꯃꯤꯗꯥꯡ ꯈꯪꯗꯦ ꯃꯣꯏꯅ ꯊꯣꯡꯗꯧꯕ ꯏꯟꯖꯥꯡꯁꯦ ꯃꯣꯏ ꯑꯗꯨꯕꯨꯗꯤ ꯍꯥꯏꯔꯒꯗꯤ ꯃꯣꯏ ꯌꯥꯝ ꯃꯣꯏꯗ ꯌꯥꯝꯅ ꯃꯇꯝ ꯆꯪꯖꯗ꯭ꯔꯤꯅꯦ ꯑꯩꯅ ꯑꯗꯨꯝ ꯁꯦꯝꯗꯣꯏꯅꯦ ꯏꯔꯣꯝꯕꯒꯤꯕꯨ ꯑꯣꯏꯔꯣ ꯀꯥꯡꯉꯧꯒꯤꯕꯨ ꯑꯣꯏꯔꯣ ꯑꯦꯅꯤ ꯀꯥꯡꯁꯣꯏꯒꯤꯕꯨ ꯑꯣꯏꯔꯣ ꯈꯨꯗꯤꯡꯃꯛꯇ ꯁꯦꯝ ꯁꯥꯕꯕꯁꯦ ꯑꯗꯨꯝ ꯇꯟꯁꯨ ꯇꯟꯒꯟꯗꯦꯕ ꯑꯗꯨꯝ ꯌꯥꯎꯁꯜꯂꯦꯕ ꯑꯗꯨꯅꯅꯦ ꯑꯗꯨ ꯑꯗꯨꯝ ꯍꯔꯥꯎꯕ ꯑꯃ ꯌꯥꯎꯔꯕꯅꯤ ꯃꯣꯏꯗꯤ ꯑꯩꯅ ꯁꯨꯝ ꯁꯦꯝꯃꯝꯕꯩ ꯍꯥꯏꯕꯗꯤ ꯃꯣꯏꯒꯤꯕꯨ ꯆꯥꯛ ꯊꯣꯡꯕ ꯈꯛꯇꯪ ꯆꯪꯉꯛꯇꯣꯏꯕ ꯁꯦꯝ ꯁꯥꯔ ꯄꯨꯔꯥ ꯊꯝꯕꯤꯔꯕꯅꯤꯅ ꯈꯤꯇꯪ ꯀꯣꯝꯃꯦꯗꯅ ꯃꯣꯏꯗ ꯑꯗꯨꯃꯥꯏꯅ ꯇꯧꯋꯦ ꯑꯩ ꯑꯗꯨꯝ ꯍꯩꯅꯕꯤ ꯍꯥꯏꯇꯥꯔꯦ ꯏꯁꯥꯒꯤ
ꯑꯣ ꯑꯩꯗꯤ ꯁꯨꯃꯥꯏꯅ ꯇꯧꯋꯦ ꯑꯩꯅ ꯑꯃꯨꯛꯀꯣ ꯀꯩ ꯍꯥꯏꯗꯅꯣ ꯍꯥꯏꯕ ꯃꯇꯝꯗ ꯑꯩꯗꯤ ꯑꯃꯨꯛ ꯑꯩꯅ ꯊꯣꯡꯅꯤꯡꯉꯕ ꯀꯃꯥꯏ ꯑꯩ ꯊꯣꯡꯉꯒꯦ ꯑꯩꯉꯣꯟꯇꯥꯒꯨꯝꯕ ꯑꯩ ꯊꯕꯛꯀꯨꯝꯕ ꯀꯣꯝꯕ ꯍꯥꯡꯕ ꯂꯩꯇꯥꯔꯗꯤ ꯑꯗꯨꯃꯥꯏꯅ ꯇꯧꯋꯦ ꯑꯗꯨꯒ ꯑꯗꯨꯝ ꯍꯣꯏ ꯑꯩꯈꯣꯏ ꯃꯥꯅ ꯃꯔꯛꯇ ꯁꯦꯝꯕ ꯑꯌꯥꯝꯕꯅꯗꯤ ꯑꯩꯅ ꯊꯣꯡꯗꯣꯔꯏꯗꯤ ꯁꯦꯝꯍꯟꯗꯦꯕ ꯑꯩꯒꯤ ꯑꯗꯣ ꯃꯣꯏ ꯃꯣꯏ ꯈꯨꯠꯁꯣꯏꯒ ꯑꯩ ꯈꯨꯠꯁꯣꯏꯒ ꯃꯥꯟꯗ ꯍꯣꯏ ꯅꯥꯄꯤ ꯃꯟꯕꯅ ꯃꯟꯕ ꯑꯣꯏꯕꯇꯥꯔꯦ ꯍꯪꯒꯥꯝꯗꯪ ꯊꯣꯡꯉꯁꯨ ꯃꯣꯏꯗꯤ ꯃꯄꯨꯝ ꯄꯨꯝ ꯊꯣꯡꯅꯤꯡꯕ ꯑꯗꯨꯃꯥꯏ ꯑꯣꯏꯕꯒꯤ ꯑꯩꯅ ꯑꯃꯨꯛ ꯁꯦꯠꯂꯒ ꯑꯗꯨꯝ ꯃꯀꯥ ꯁꯦꯠꯂꯒ ꯑꯗꯩ ꯈꯔ ꯄꯤꯛꯊꯜꯂꯒ ꯁꯦꯒꯥꯏꯔꯒ ꯑꯗꯨꯃꯥꯏꯅ ꯊꯣꯡꯕ ꯈꯣꯠꯄ ꯑꯗꯒꯤ ꯑꯥꯂꯨꯃꯛꯇ ꯀꯛꯄ ꯑꯣꯏꯔꯁꯨ ꯑꯗꯨꯝ ꯃꯥꯟꯅꯗꯕ ꯂꯩꯕꯗꯣ ꯑꯩꯅ ꯑꯗꯨꯝ ꯁꯦꯝꯕꯤꯔꯅꯨ ꯑꯩ ꯑꯗꯨꯝ ꯊꯣꯡꯖꯔꯒꯦ ꯅꯣꯏ ꯑꯗꯨꯝ ꯅꯣꯏꯅ ꯊꯣꯡꯀꯥꯟꯗ ꯅꯣꯏ ꯊꯣꯡꯖꯧ ꯍꯥꯏꯔꯒ ꯌꯦꯠꯇꯕ ꯇꯥꯏꯞꯇ ꯇꯧꯕꯗꯣ ꯑꯗꯨꯃꯥꯏꯅ ꯇꯧꯋꯦ ꯑꯗꯨꯗꯨꯒ ꯑꯗꯨꯝ ꯍꯣꯏ ꯑꯩꯁꯨ ꯑꯗꯨꯝ ꯑꯌꯥꯝꯕ ꯃꯇꯝꯗ ꯊꯨꯡꯉꯦ ꯑꯩꯅ ꯆꯥꯅꯤꯡꯕ ꯑꯦꯛꯖꯥꯝꯒꯨꯝꯕꯩ ꯂꯩꯔꯝ ꯇꯥꯔꯒꯗꯤ ꯑꯩ ꯑꯩꯁꯤꯃꯗꯤ ꯊꯣꯡꯉꯒꯦ ꯈꯣꯏ ꯃꯥ ꯍꯣꯏꯅ ꯊꯣꯡꯕꯁꯤꯅ ꯑꯃꯨꯛ ꯊꯣꯡꯗꯕ ꯌꯥ ꯃꯑꯣꯗ ꯊꯣꯡꯉꯒ ꯃꯃꯨꯠ ꯇꯥꯅ ꯊꯣꯡꯗꯕꯗꯣ ꯑꯗꯨꯃꯥꯏꯅ ꯑꯣꯏꯌꯦꯕ ꯍꯥꯏꯗꯤ ꯌꯥꯅ ꯌꯥꯅꯕ ꯊꯣꯡꯕ ꯇꯥꯏꯞꯇ ꯇꯧꯕꯒꯤ ꯑꯗꯨꯝ ꯑꯩꯅ ꯑꯗꯨꯝ ꯊꯣꯡꯉꯒꯦ ꯍꯥꯏꯔꯅ ꯑꯌꯥꯝꯕ ꯃꯇꯝꯗ ꯑꯗꯨꯝ ꯊꯣꯡꯉꯤꯗ ꯅꯪꯒꯤ ꯑꯗꯨꯝ ꯊꯣꯡꯕ ꯌꯥꯎꯕ꯭ꯔꯣ ꯀꯃꯥꯏ ꯇꯧꯒꯦ
ꯑꯁ ꯌꯥꯝ ꯌꯥꯎꯋꯦ ꯑꯗꯨꯒꯤꯗꯤ ꯊꯣꯡꯖꯕ ꯑꯗꯨꯒ ꯊꯣꯡꯁꯨ ꯊꯣꯡꯖꯔꯦ ꯑꯗꯨꯒ ꯆꯤꯜꯍꯥꯎꯁꯤꯗꯤ ꯃꯤꯁꯦ ꯁꯨꯝ ꯆꯥꯛ ꯊꯣꯡꯉꯨ ꯍꯥꯏꯕ ꯇꯜꯂꯦ ꯈꯣꯠꯂꯦ ꯍꯥꯏꯕ ꯂꯩꯗꯅ ꯑꯩꯗꯤ ꯑꯗꯨ ꯂꯩꯇꯦ ꯑꯩꯗꯤ ꯏꯁꯥꯅꯒ ꯑꯗꯨꯃꯥꯏ ꯇꯧꯔꯒꯅ ꯈꯔ ꯍꯣꯏ ꯑꯊꯨ ꯑꯀꯥꯏꯁꯨ ꯂꯣꯏꯅꯃꯛ ꯅꯪꯕ ꯑꯗꯒꯤ ꯁꯨꯝ ꯈꯪꯗꯦ ꯑꯗꯨꯝ ꯏꯁꯥꯅ ꯀꯩ ꯍꯥꯏꯅꯤ ꯄꯨꯛꯅꯤꯡ ꯄꯦꯟꯖꯕꯗꯣ ꯑꯣꯏꯌꯦꯕ ꯀꯣ ꯃꯤꯅ ꯇꯧꯕꯕꯨꯗꯤ ꯑꯗꯣ ꯑꯗꯨꯃꯥꯏꯅ ꯇꯧꯋꯤ ꯑꯗꯒꯤ ꯑꯗ ꯐꯤꯔꯣꯟ ꯁꯨꯕꯃꯛꯇ ꯑꯣꯏꯔꯖꯩꯗꯤ ꯑꯩꯈꯣꯏ ꯃꯈ ꯍꯥꯏꯗꯁꯨ ꯀꯌꯥ ꯍꯥꯏꯗꯤ ꯍꯣꯏꯩꯅꯈꯣꯏꯅ ꯈ ꯄꯛꯏꯉꯩꯗꯒꯤ ꯁꯨꯔꯃꯤꯀꯣ ꯍꯦꯛ ꯒꯌꯥꯟ ꯇꯔ ꯃꯄꯨꯡ ꯃꯔꯩ ꯐꯥꯔꯛꯄꯗꯩꯗꯤ ꯐꯤ ꯁꯨꯕꯕꯨ ꯑꯣꯏꯔꯣ ꯑꯗꯒꯤ ꯑꯗꯒꯤ ꯃꯣꯏꯅ ꯆꯤꯜꯂꯦ ꯍꯥꯏꯔꯒꯁꯨ ꯍꯦꯛ ꯆꯪꯁꯤꯜꯂ ꯑꯗꯨꯨꯝ ꯆꯥꯛ ꯊꯣꯡꯕꯤ ꯁꯨꯃꯥꯏꯅ ꯇꯧꯕꯖꯦ ꯌꯥꯝ ꯇꯧꯋꯦ ꯑꯗꯨꯒ ꯑꯩꯈꯣꯏꯒꯤꯁꯨ ꯌꯨꯝꯒꯤ ꯍꯦꯛ ꯏꯌꯥꯝꯕ ꯑꯃ ꯂꯩꯌꯦ ꯑꯩꯈꯣꯏ ꯍꯦꯛ ꯄꯣꯛꯃꯤꯟꯅꯕ ꯑꯩꯒꯤ ꯍꯦꯛ ꯃꯊꯛ ꯃꯥꯖꯤ ꯌꯥꯝ ꯅꯣꯛꯅꯤꯡꯈ꯭ꯔꯖꯥꯠꯅꯤ ꯆꯥꯛꯁꯦ ꯊꯣꯡꯕꯁꯦ ꯃꯥꯒꯤꯅ ꯊꯣꯡꯕ ꯈꯛꯇꯪ ꯑꯣꯏꯗꯣꯏꯕ ꯃꯥꯁꯤꯅ ꯑꯃꯨꯛ ꯏꯟꯖꯥꯡ ꯁꯦꯝꯕ ꯁꯥꯕ ꯂꯣꯏ ꯇꯟꯗꯣꯏꯕ ꯑꯗꯒꯤ ꯑꯃꯨꯛ ꯆꯥꯛ ꯌꯦꯟꯁꯥꯡ ꯆꯥꯛ ꯌꯦꯟꯁꯥꯡ ꯊꯤꯕ ꯈꯣꯠꯄꯁꯨ ꯂꯣꯏ ꯇꯟꯗꯣꯏꯕ ꯃꯥꯒꯤꯕꯨ ꯊꯣꯡꯕ ꯊꯣꯡꯕ ꯈꯛꯇꯪ ꯇꯥꯏꯋ ꯑꯩꯅꯁꯨ ꯑꯗꯨꯒꯤ ꯆꯥꯛꯁ ꯃꯥꯏꯅ ꯊꯣꯡꯗꯣꯏ ꯇꯔꯗꯤ ꯊꯣꯡꯉꯅꯨ ꯑꯗꯨꯃ ꯍꯥꯏꯕ ꯌꯥꯎꯔꯤꯅꯤ ꯊꯣꯡꯕ ꯈꯛꯇꯪ ꯑꯣꯏꯕ ꯍꯥꯏꯕꯗꯤ ꯁꯦꯝꯕ ꯁꯥꯕ ꯌꯥꯎꯗ꯭ꯔꯦ ꯊꯣꯉꯝꯃꯅꯤ ꯊꯤꯔ ꯊꯤꯔ ꯆꯥꯍꯟꯕꯤ ꯃꯥ ꯇꯧꯔꯝꯗꯕꯤ ꯑꯩꯈꯣꯏꯗꯤ ꯑꯩꯅꯕꯨ ꯑꯗꯨꯝ ꯊꯣꯡꯕ ꯆꯪꯉꯗꯤꯅꯦ ꯁꯦꯝꯕ ꯁꯥꯁꯨ ꯁꯥꯔꯅꯤ ꯊꯣꯡꯁꯨ ꯊꯣꯡꯉꯅꯤ ꯑꯗꯩ ꯃꯌꯥꯝꯒꯤꯁꯨ ꯑꯩꯅ ꯑꯗꯨꯝ ꯊꯤꯕꯤꯗꯣꯏꯅꯦ ꯍꯥꯏꯕ ꯑꯗꯨꯃꯥꯏꯅ ꯇꯧꯍꯟꯅꯤꯡꯕ ꯍꯥꯏꯇꯥꯔꯦ ꯅꯣꯛꯅꯤꯡꯒ꯭ꯔꯖꯥꯠꯅꯤ
ꯍꯣꯏ ꯑꯗꯨꯗꯤ ꯃꯤ ꯃꯤꯒꯤ ꯑꯄꯥꯝꯕꯗꯨꯅꯦ ꯑꯩꯁꯨ ꯏꯁꯥꯅ ꯇꯧꯔꯤꯃꯈꯩ ꯑꯗꯨꯝ ꯅꯨꯡꯉꯥꯏꯖꯕꯗꯣ ꯑꯗꯨꯝ ꯑꯩ ꯉꯝꯃꯤꯃꯩ ꯏꯁꯥꯅ ꯇꯧꯒꯦ ꯃꯤꯉꯣꯟꯗ ꯌꯦꯠꯂꯣꯏꯒꯦ ꯍꯥꯏꯕ ꯃꯤꯅꯦꯕ ꯑꯩꯈꯣꯏꯗꯤ ꯍꯥꯏꯕꯗꯤ ꯈꯥꯏꯅꯤꯃꯤ ꯅꯥꯏ ꯇꯠ ꯁꯦꯕꯥꯒ ꯐꯖꯤꯜꯂꯛꯄ ꯈꯣꯠꯄ ꯇꯧꯕꯗꯨ ꯅꯨꯡꯉꯥꯏꯇꯦꯕ ꯑꯗꯒꯤ ꯏꯁꯥꯅ ꯇꯧꯖꯔꯒꯅ ꯐꯤꯃꯛꯇ ꯁꯣꯏꯨꯔꯁꯨ ꯑꯗꯨꯝ ꯏꯁꯥꯅ ꯑꯗꯨꯝ ꯁꯨꯖ ꯇꯥꯔꯒꯗꯤ ꯑꯗꯨꯝ ꯍꯥꯏꯗꯤ ꯋꯥꯈꯜꯗ ꯀꯩ ꯍꯥꯏꯅꯤ ꯁꯦꯡꯕꯣꯏꯗ ꯅꯤꯡꯕꯗ ꯃꯤꯅ ꯁꯨꯔꯀꯥꯟꯗ ꯁꯦꯡꯉꯝ ꯃꯣꯏꯗꯕꯣꯏ ꯈꯪꯗꯦ ꯑꯗꯨꯝ ꯋꯥꯈꯜꯗꯀꯣ ꯑꯗꯨꯃꯥꯏꯅ ꯈꯜꯂꯦ ꯑꯗꯨꯗꯨꯒꯤ ꯌꯥꯔꯤꯃꯩ ꯏꯁꯥꯅ ꯇꯧꯔꯤꯒ ꯆꯥꯛ ꯏꯟꯖꯥꯡ ꯊꯣꯡꯕ ꯈꯣꯠꯄ ꯑꯣꯏꯔꯁꯨ ꯑꯗꯨꯝ ꯁꯪꯕꯨ ꯁꯪꯉꯗꯤ ꯑꯗꯨꯝ ꯊꯣꯡꯉꯦ ꯇꯟꯖꯥꯅ ꯐꯔꯛ ꯇꯥꯕꯒꯨꯝꯕ ꯊꯣꯡꯅꯤꯡꯇꯕ ꯀꯥꯟꯗ ꯊꯣꯡꯗꯕ ꯋꯥꯅꯦꯕ ꯅꯠꯇ꯭ꯔꯗꯤ ꯑꯌꯥꯝꯕ ꯑꯗꯨꯝ ꯊꯣꯡꯉꯦꯗ
ꯎꯝ ꯑꯗꯨꯅꯤ ꯑꯗꯣ ꯀꯅꯣꯗꯤ ꯑꯥ ꯉꯁꯥꯏ ꯑꯌꯨꯛꯇꯤ ꯀꯩꯅꯣ ꯇꯧꯕ꯭ꯔꯥ ꯑꯥ ꯁꯨꯝ ꯁꯥꯖꯦꯜꯒꯨꯝꯕ ꯑꯗꯒꯤ ꯋꯥꯛꯀꯤꯡꯒꯨꯝꯕ ꯅꯪ ꯉꯁꯤ ꯆꯠꯄ꯭ꯔꯥ ꯆꯠꯇꯕ꯭ꯔꯥ
ꯉꯁꯤꯁꯦ ꯆꯠꯂꯨꯏꯌꯦ ꯑꯥ ꯑꯩꯈꯣꯏꯁꯦ ꯆꯤꯡ ꯂꯩꯌꯦꯕꯀꯣ ꯆꯤꯡ ꯑꯩꯈꯣꯏ ꯁꯤꯗ ꯀꯥꯟꯊꯣꯛꯈꯤꯕ ꯆꯤꯡ ꯂꯩꯌꯦ ꯑꯗꯨꯏꯗꯣ ꯆꯤꯡꯗꯨ ꯀꯥꯔꯨꯏꯌꯦ ꯆꯤꯡ ꯀꯥꯔꯨꯔꯒ ꯑꯥ ꯃꯇꯣꯟ ꯌꯥꯝ ꯁꯥꯡꯉꯦ ꯑꯁ ꯅꯍꯥꯟꯈꯩꯁꯨ ꯀꯥꯔꯨꯗꯕꯒꯤ ꯍꯨꯃꯥꯡ ꯑꯣꯔ ꯇꯥꯏꯌꯦ ꯑꯗꯨꯒ ꯃꯇꯣꯟꯗꯀꯣ ꯑꯩꯈꯣꯏꯒꯤ ꯅꯥꯁꯄꯇꯤꯁꯨ ꯄꯥꯜꯂꯝꯃꯦ ꯑꯗꯒꯤ ꯍꯩꯅꯧ ꯑꯃꯨꯟꯕꯁꯨ ꯄꯥꯜꯂꯝꯃꯦ ꯑꯗꯨ ꯃꯌꯥꯝꯗꯨ ꯂꯣꯏꯅ ꯈꯥꯎ ꯑꯃ ꯇꯧꯔ ꯍꯦꯛꯑ ꯂꯥꯛꯑꯦ ꯑꯈꯣꯏ ꯅꯨꯡꯊꯤꯟ ꯑꯩꯈꯣꯏꯒꯤ ꯇꯨꯝ ꯍꯧ ꯍꯧꯒꯠꯅꯔꯛꯄꯩ ꯃꯇꯝꯗꯣ ꯑꯗꯨꯗ ꯑꯩꯈꯣꯏ ꯁꯤ ꯄꯨꯂꯞ ꯆꯥꯃꯤꯟꯅꯗꯣꯏꯅꯦꯕ ꯄꯨꯊꯣꯛꯑꯒ ꯑꯗꯨ ꯆꯥꯃꯤꯟꯅꯅꯕ ꯑꯗꯨꯃꯥꯏꯅ ꯇꯧꯔꯒ ꯊꯝꯈ꯭ꯔꯦ
ꯐꯩ ꯑꯥ ꯀꯩꯅꯣ ꯇꯧꯕ꯭ꯔꯥ ꯆꯤꯡꯗꯣ ꯌꯥꯝꯅ ꯀꯥ ꯍꯦꯟꯅ ꯄꯥꯛꯉꯝ ꯋꯥꯡꯗꯕꯗꯤ ꯑꯣꯏꯕ꯭ꯔꯥ
ꯑꯗꯨꯝ ꯌꯥꯝꯅ ꯋꯥꯡꯕꯕꯨꯗꯤ ꯑꯣꯏꯗꯦꯕꯀꯣ ꯑꯗꯨꯝ ꯍꯥꯏꯗꯤ ꯍꯣꯏ ꯑꯍꯥꯟꯕ ꯀꯥꯕ ꯍꯧꯔꯛꯄꯩ ꯑꯗꯨꯃꯥꯏꯅ ꯈꯔ ꯉꯝꯃꯦ ꯑꯗꯩꯩ ꯑꯗꯨꯝ ꯂꯩ ꯂꯩꯇꯦꯝ ꯃꯥꯟꯅꯈꯒ꯭ꯔꯦ ꯃꯣꯏꯗꯣ ꯍꯟꯗꯛꯇꯣ ꯑꯅꯧꯕ ꯂꯩꯀꯣꯜ ꯁꯦꯝꯒꯠꯄ ꯃꯥꯜꯂꯦꯕꯀꯣ ꯍꯩ ꯂꯩꯒ ꯈꯔ ꯊꯥꯍꯧꯗꯅ ꯈꯣꯠꯇꯅ ꯑꯗꯨꯝ ꯃꯣꯏꯒꯤ ꯑꯩꯈꯣꯏꯒꯤ ꯈꯪꯗꯦ ꯑꯗꯨꯝ ꯐꯖꯅ ꯁꯦꯝꯍꯧꯔꯦ ꯑꯗꯨꯒꯤ ꯑꯃꯥ ꯑꯇꯣꯞꯄ ꯍꯩ ꯂꯩ ꯃꯌꯥꯝꯁꯨ ꯊꯥꯍꯧꯋꯦ ꯃꯈꯟ ꯃꯈꯟ ꯗꯥꯔꯒꯣꯟ ꯐ꯭ꯔꯨꯠ ꯊꯥꯍꯧꯋꯦ ꯃꯇꯝ ꯃꯇꯝꯒꯤ ꯑꯣꯏꯕꯀꯣ ꯄꯨꯡꯗꯣꯟ ꯊꯥꯍꯧꯋꯦ ꯑꯗꯒꯤ ꯀꯩ ꯀꯩꯅꯣ ꯌꯥꯝ ꯊꯥꯍꯧꯋꯤꯅꯦ ꯈꯪ ꯃꯁꯛ ꯈꯪꯗꯕ ꯍꯩꯔꯥ ꯃꯌꯥꯝꯁꯨ ꯊꯥꯍꯧꯋꯦ ꯑꯗꯨ ꯍꯧꯖꯤꯛꯅ ꯑꯃꯨꯛ ꯍꯧꯖꯤꯛ ꯄꯥꯜꯂꯧꯋꯤꯕ ꯃꯇꯝꯁꯤꯅ ꯅꯥꯁꯄꯇꯤꯒ ꯍꯩꯅꯧꯒ ꯑꯣꯏꯕꯒꯤ ꯑꯗꯨꯃꯥꯏꯅ ꯄꯥꯜꯂꯝꯕꯅꯦ ꯑꯗꯣ ꯅꯪ ꯅꯥꯁꯄꯇꯤꯁꯦ ꯑꯗꯨꯝ ꯍꯧꯖꯤꯛꯀꯥꯟ ꯆꯥꯔꯤꯕ꯭ꯔꯣ ꯍꯥꯏꯗꯤ ꯅꯣꯏꯔꯣꯝꯗꯗꯤ ꯀꯥ ꯍꯦꯟꯅꯕꯨ ꯄꯜꯂꯝꯃꯔꯣꯏ ꯑꯈꯣꯏ ꯁꯨꯋꯥꯏꯗꯗꯤ ꯑꯗꯨꯝ ꯆꯤꯡ ꯃꯥꯥꯜꯂꯩꯕꯗꯤ ꯄꯨꯡꯍꯧ ꯍꯧꯔ ꯄꯨꯡꯍꯧ ꯂꯩꯔꯤꯕꯅꯤ ꯋꯥꯅꯦ ꯑꯗꯣ ꯅꯣꯏ ꯑꯗꯨꯋꯥꯏꯗꯤ ꯆꯥꯕ ꯈꯣꯠꯄ ꯀꯃꯥꯏꯅ ꯇꯧꯒꯦ
ꯑꯩꯈꯣꯏꯒꯤ ꯍꯦꯛ ꯌꯨꯝ ꯃꯅꯤꯡꯗ ꯌꯥꯝ ꯊꯥꯏꯅ ꯑꯃ ꯄꯥꯜꯂꯝꯃꯦ ꯍꯧꯖꯤꯛ ꯎꯈꯤꯗ꯭ꯔꯦ ꯑꯗꯨꯒ ꯑꯩꯅ ꯁꯨꯝ ꯆꯠꯄꯗ ꯐꯦꯟꯁꯤꯡꯗꯤ ꯈꯥꯖꯤꯟꯕ ꯑꯃꯈꯛ ꯄꯥꯟꯕ ꯑꯃꯈꯛ ꯎꯏ ꯑꯗꯨꯗꯤ ꯍꯦꯛꯄ ꯆꯪꯕꯁꯨ ꯌꯥꯗꯕ ꯃꯤꯒꯤ ꯁꯨꯝ ꯍꯤꯡꯒꯣꯜ ꯑꯣꯏꯕꯅꯤꯅ ꯆꯥꯗꯕꯒꯗꯤ ꯀꯨꯏꯔꯦ ꯑꯗꯣ ꯅꯥꯁꯄꯇꯤꯁꯦ ꯀꯩꯅꯣ ꯇꯧꯗꯥꯏꯅꯦ ꯃꯥꯗꯤ ꯈꯤꯇꯪ ꯈꯥꯏꯕꯒ ꯃꯔꯨꯅꯍꯥꯟ ꯃꯔꯨꯗ ꯆꯥꯕ ꯌꯥꯗꯦ ꯕꯨꯗꯤ ꯍꯥꯏ ꯃꯔꯨꯁꯦ ꯑꯗꯨꯝ ꯐꯖꯅ ꯑꯗꯨꯝ ꯌꯥꯎꯏꯀꯣ ꯃꯥꯁꯨ ꯑꯗꯣ ꯌꯥꯎꯗꯕꯤꯗ ꯈꯤꯇꯪ ꯁꯦꯝꯒꯤ ꯇꯥꯏꯞꯇ ꯄꯤꯛꯇ꯭ꯔꯨ ꯄꯤꯛꯅ ꯌꯥꯎꯔꯗꯤ ꯅꯨꯡꯉꯥꯏꯗꯧꯕꯅꯤ ꯅꯥꯁꯄꯥꯇꯤꯁꯦ ꯑꯗꯨꯝ ꯃꯥꯒꯤ ꯃꯇꯝ ꯃꯇꯝ ꯌꯧꯔꯛꯄꯁꯦ ꯀꯥꯡ ꯃꯅꯨꯡꯗꯁꯨ ꯌꯥꯝ ꯐꯪꯕꯅꯦꯕ ꯑꯗꯨꯒꯤꯅꯤꯗ ꯀꯥꯡ ꯃꯅꯨꯡꯗ ꯀꯤꯍꯣꯝ ꯅꯥꯁꯄꯇꯤ ꯀꯩꯀꯩꯅꯣ ꯑꯗꯒꯤ ꯍꯧꯖꯤꯛꯁꯦ ꯃꯅꯤꯄꯨꯔ ꯃꯅꯨꯡꯗꯁꯨ ꯑꯩꯈꯣꯏꯒꯤ ꯁꯦꯝꯁꯨ ꯌꯥꯝꯅ ꯑꯗꯨꯝ ꯃꯔꯥꯡ ꯀꯥꯏꯅ ꯑꯗꯨꯝ ꯐꯖꯅ ꯑꯗꯨꯝ ꯊꯥꯕꯗ ꯍꯤꯡꯕ ꯃꯥꯜꯂꯦ ꯄꯥꯟꯕꯁꯨ ꯌꯥꯝ ꯌꯥꯎꯅꯔꯦ ꯍꯥꯏꯌꯦꯕꯀꯣ
ꯐꯩꯌꯦ
ꯁꯨꯃꯥꯏꯅ ꯇꯧꯋꯦ ꯍꯥꯏꯕꯗꯤ ꯑꯗꯨꯝ ꯍꯣꯏ ꯃꯇꯝ ꯃꯇꯝꯒꯤ ꯌꯧꯔꯛꯄ꯭ꯔꯥ ꯑꯗꯨ ꯍꯣꯏ ꯅꯥꯁꯄꯥꯇꯤꯁꯤꯀꯣ ꯑꯗꯨꯝ ꯃꯥꯏ ꯃꯔꯨꯁꯤꯅ ꯍꯦꯟꯅ ꯆꯥꯎꯔꯒ ꯌꯥꯎꯔꯒ ꯑꯗꯨꯒ ꯑꯗꯩ ꯃꯇꯣꯡꯁꯨ ꯌꯥꯝ ꯌꯥꯎꯗꯕꯩ ꯇꯥꯏꯞꯇꯧꯋꯦ ꯑꯗꯨꯒ ꯌꯥꯝꯅ ꯆꯥꯕꯁꯨ ꯑꯍꯟꯈꯩꯅꯀꯣ ꯐꯠꯇꯦ ꯈꯣꯠꯇꯦ ꯏꯁꯤꯡ ꯅꯨꯡꯁꯤꯠꯁꯨ ꯐꯠꯇꯦ ꯅꯨꯡ ꯂꯩ ꯈꯣꯠꯂꯦ ꯑꯗꯩꯗꯤ ꯌꯨꯡ ꯍꯥꯟꯕꯩ ꯃꯔꯤꯗ ꯑꯗꯨꯝ ꯅꯥꯏ ꯈꯣꯠꯂꯦ ꯑꯗꯨꯃꯥꯏꯅꯒ ꯍꯥꯏꯅꯕ ꯌꯥꯎꯋꯦꯕ ꯍꯣꯏ ꯃꯇꯝ ꯃꯇꯝꯒꯤ ꯑꯗꯨꯝ ꯂꯥꯛꯏꯁꯤꯅꯦ ꯍꯧꯖꯤꯛ ꯑꯃꯨꯛꯁꯤ ꯂꯣꯏꯔꯒ ꯑꯃꯨꯛ ꯀꯩꯅ ꯂꯥꯛꯑꯅꯤ ꯑꯗꯒꯤ ꯀꯤꯍꯣꯝ ꯀꯩꯀꯩ ꯂꯥꯛ ꯀꯣꯏ ꯀꯤꯍꯣꯝ ꯆꯥꯕꯒꯤꯅꯦ ꯑꯃꯨꯛ ꯆꯠꯅꯔꯅꯤ ꯀꯥꯡꯒꯤ ꯍꯣꯏ ꯁꯦꯝꯁꯦ ꯑꯗꯨꯝ ꯊꯥꯕꯗꯤ ꯊꯥꯏꯌꯦꯕꯛ ꯀꯣ ꯑꯗꯨ ꯃꯍꯥꯎꯁꯦ ꯑꯗꯨꯝ ꯑꯈꯣꯏ ꯁꯤꯁꯨ ꯊꯥꯏꯕ ꯑꯈꯣꯏ ꯁꯤ ꯃꯅꯤꯡꯒꯤ ꯆꯤꯡ ꯑꯃ ꯂꯩꯀꯣ ꯑꯗꯨꯗ ꯍꯥꯟꯅ ꯇꯧꯔꯝꯃꯦ ꯑꯗꯣ ꯈꯔꯗꯤ ꯑꯗꯨꯝ ꯇꯨꯛ ꯇꯧꯔꯝꯒꯅꯦꯕ ꯑꯗꯣ ꯑꯗꯨꯝ ꯀꯨꯏꯔꯛꯀꯥꯟꯗ ꯈꯅꯩ ꯄꯠꯄꯅꯤ ꯈꯟꯗꯦ ꯃꯈꯣꯡꯁꯨ ꯄꯥꯁꯤꯜꯂꯛꯄꯅꯤ ꯈꯟꯗꯦ ꯇꯤꯟ ꯇꯥꯔꯛꯄꯅꯤ ꯈꯪꯗꯦ ꯍꯦꯛꯇ ꯀꯨꯏꯅ ꯆꯠꯇꯕꯗꯣ ꯑꯗꯨꯃꯥꯏꯟ ꯇꯧꯋꯦ ꯑꯗꯣ ꯁꯦꯝꯁꯨ ꯍꯥꯎꯕꯗꯤ ꯑꯣꯏꯗꯦ ꯁꯤꯜꯂꯒ ꯀꯩ ꯍꯥꯏꯅꯤ ꯑꯗꯩ ꯄꯨꯔꯛꯄ ꯑꯣꯏꯇꯥꯔꯁꯨ ꯃꯥꯏ ꯃꯕꯥꯏꯒꯤ ꯑ ꯍꯋꯥ ꯅꯨꯡꯁꯤꯠꯀ ꯆꯥꯅꯕ ꯑꯣꯏꯕꯖꯥꯠꯅꯤ ꯑꯗꯨꯝ ꯃꯐꯝ ꯃꯐꯝ ꯑꯌꯤꯡꯕꯗ ꯊꯥꯒꯗꯞ ꯄꯣꯏꯕꯅ ꯑꯈꯣꯏ ꯁꯤꯗ ꯄꯨꯔꯀꯥꯟꯗ ꯄꯥꯜꯂꯁꯨ ꯑꯗꯨꯝ ꯍꯥꯎ ꯃꯍꯥꯎ ꯌꯥꯎꯗꯕꯗꯣ ꯁꯤꯜꯕꯣꯏ ꯀꯩꯕꯣꯏ ꯇꯧꯔꯒ ꯃꯍꯥꯎ ꯑꯝ ꯍꯪꯗꯦ ꯂꯧꯕꯝ ꯃꯤꯐꯝ ꯈꯪꯗꯕ ꯑꯗꯨꯃꯥꯏꯟ ꯇꯧꯋꯦ ꯑꯗꯣ ꯍꯧꯖꯤꯛꯀꯥꯟ ꯗꯨꯝ ꯌꯥꯝ ꯊꯥꯅꯕꯗꯤ ꯊꯥꯅꯩ ꯑꯗꯣ ꯑꯩꯅ ꯈꯟꯕꯗ ꯁꯤ ꯀꯩꯁꯨ ꯌꯥꯝ ꯀꯨꯏꯅ ꯆꯠꯂꯣꯏ ꯁꯨꯝ ꯌꯦꯡꯁꯦꯕꯀꯣ ꯁꯦꯡꯒꯨꯝꯕ ꯐꯥꯔꯝ ꯇꯧꯕꯁꯦ ꯑꯩꯈꯣꯏ ꯁꯣꯝꯗ ꯍꯥꯟ ꯇꯧꯔꯝꯃꯕꯅꯦꯕꯀꯣ ꯑꯗꯨꯝ ꯑꯈꯣꯏꯒꯤꯁꯤꯗ ꯑꯏꯪ ꯑꯁꯥꯒꯁ ꯆꯥꯟꯅꯗꯕꯒꯤ ꯑꯗꯨꯝ ꯈꯔ ꯂꯩꯔꯒ ꯑꯗꯨꯝ ꯀꯪꯖꯤꯟꯕ ꯈꯨꯏꯖꯤꯟꯕ ꯑꯗꯨꯃꯥꯏꯅ ꯑꯗꯨꯝ ꯇꯧꯔꯛꯀꯅꯤꯌꯦ
ꯑꯣ ꯀꯅꯣ ꯇꯧꯕꯅꯦ ꯑꯗꯣ ꯍꯨ ꯆꯨꯝꯕꯨꯗꯤ ꯆꯨꯝꯃꯦ ꯂꯩꯍꯥꯎ ꯄꯥꯟꯕꯩ ꯋꯥꯅꯩ ꯑꯗꯣ ꯑꯁꯣꯝ ꯃꯄꯥꯟ ꯂꯝꯒꯤ ꯃꯣꯏ ꯑꯁꯣꯝꯒꯤ ꯂꯩꯍꯥꯎꯒ ꯈꯣꯏ ꯁꯣꯝꯒꯗꯤ ꯃꯥꯥꯟꯅ ꯄꯣꯟꯇꯦꯗ ꯑꯗꯩꯡ ꯑꯌꯤꯡ ꯑꯁꯥꯒꯤ ꯈꯜ ꯀꯣ ꯃꯤꯒꯤꯗꯤ ꯑꯗꯨꯅ ꯑꯗꯨꯝ ꯃꯛ ꯃꯤ ꯃꯥ ꯃꯥꯏ ꯖꯒꯥ ꯖꯒꯥꯗꯨꯒꯤ ꯍꯥꯏꯇꯥꯔꯦ ꯍꯧꯔꯒꯖꯨ ꯃꯄ꯭ꯔꯝ ꯃꯄꯨꯡ ꯐꯥꯏ ꯃꯔꯩ ꯐꯥꯅ ꯃꯤ ꯂꯝꯒꯦ ꯑꯗꯨꯃꯥꯏꯅ ꯄꯥꯜꯂꯤ ꯑꯗꯨꯃꯥꯏꯅ ꯖꯣꯝ ꯖꯣꯝ ꯂꯥꯎꯅ ꯄꯥꯟꯗꯅ ꯑꯗꯩ ꯃꯍꯥꯎ ꯃꯥꯟꯅꯅ ꯇꯧꯕꯗꯤ ꯑꯗꯨꯒꯗꯤ ꯑꯃꯨꯛ ꯈꯦꯠꯅꯔꯅꯤ ꯈꯔ ꯁꯣꯝꯒꯗꯤ
ꯀꯩꯗꯧꯔꯤꯅꯣ ꯍꯧꯖꯤꯛꯄꯨ ꯅꯣꯏ ꯆꯥꯛ ꯏꯁꯤꯡ ꯆꯥꯗꯣꯏꯔꯣ ꯀꯃꯥꯏꯟ ꯇꯧꯔꯤꯅꯣ
ꯎꯝ ꯆꯥꯔꯗꯣꯏꯅꯤ ꯊꯤꯕ ꯂꯣꯏꯔꯦ ꯀꯟꯅꯣ ꯇꯧꯔꯝꯃꯦ ꯑ ꯍꯥꯏꯔꯛꯑꯝꯃꯦ ꯑꯗꯨꯗ ꯑꯩ ꯆꯥꯗ꯭ꯔꯤꯉꯩ ꯆꯥꯐꯠꯇ꯭ꯔꯤꯉꯩꯗ ꯑꯩꯖꯦ ꯑꯃꯨꯛꯇꯪ ꯊꯣꯛꯑꯒ ꯀꯟꯅꯣ ꯇꯧꯔꯝꯗꯣꯏꯅꯤ ꯑꯈꯣꯏꯒꯤ ꯐꯤꯔꯣꯟ ꯌꯥꯝꯗꯤ ꯌꯥꯝꯗꯦ ꯑ ꯐꯤ ꯑꯃꯣꯠ ꯑꯀꯥꯏ ꯐꯤ ꯑꯍꯨꯝ ꯃꯔꯤ ꯈꯔ ꯈꯤꯇꯪ ꯂꯥꯛꯁꯜꯂꯝꯃ ꯇꯤꯡꯁꯤꯜꯂꯝꯃꯒ ꯆꯥꯛꯁꯦ ꯑꯃꯨꯛ ꯆ ꯊꯣꯛꯎꯔꯅꯤ ꯍꯦꯛ ꯂꯣꯏꯕ ꯉꯍꯥꯛꯇꯪ ꯄꯣꯊꯥꯕ ꯑꯣꯏꯅ ꯄꯣꯊꯥꯔꯀꯥꯟꯗ ꯑꯃꯨꯛ ꯑꯩ ꯐꯤꯖꯦ ꯈꯤꯇꯪ ꯁꯨꯔꯝꯗꯣ ꯌꯥꯝꯗꯕꯅꯤꯅꯅꯦ ꯁꯨ ꯊꯋꯥ ꯁꯥꯗꯕ ꯑꯗꯨꯒ ꯀꯩꯅꯣꯁꯨ ꯂꯩꯌꯦ ꯐꯩꯖꯣꯝ ꯑꯉꯧ ꯑꯔꯥꯛ ꯁꯨꯗꯧ ꯃꯌꯥꯝ ꯂꯩ ꯁꯤꯁꯤꯅ ꯍꯌꯦꯡꯒꯨꯝꯕ ꯅꯨꯡꯁꯥ ꯐꯖꯅ ꯊꯣꯛꯄꯗ ꯑꯗꯨꯗ ꯑꯣꯏꯟ ꯁꯨꯔꯒꯦ꯫ ꯐꯤ ꯑꯉꯧꯕ ꯁꯨꯕ ꯍꯕ꯭ꯔꯥ ꯅꯪꯖꯣ?
ꯍꯩꯗ ꯐꯤ ꯑꯉꯧꯕꯨ ꯀꯩꯗꯧꯕꯩ ꯁꯨꯕ ꯍꯩꯔꯣꯏꯗꯤꯅꯣ ꯑꯩ
ꯍꯥꯏꯕꯗꯤ ꯀꯩꯅꯣꯗꯣ ꯑꯛ ꯑꯈꯣꯏꯒꯤ ꯐꯤ ꯑꯉꯧꯕ ꯍꯥꯏꯔꯒꯅ ꯁꯝꯅ ꯍꯥꯏꯕꯗ ꯐꯩꯖꯣꯝ ꯁꯨꯕ ꯁꯤꯒꯨꯝꯕꯖꯤ ꯃꯤ ꯍꯩꯒꯟꯗꯦ ꯍꯥꯏꯕ ꯂꯩꯀꯣ꯫ ꯈꯣꯏꯗꯤ ꯑꯗꯨꯝ ꯁꯤꯟꯐꯝ ꯑꯣꯏꯔꯨꯕꯅꯤꯅ ꯍꯩꯔꯦ ꯍꯥꯏꯕ ꯑꯗꯨꯒꯤꯗꯤ꯫
ꯍꯣꯏ ꯑꯗꯨꯝ ꯁꯨꯔꯤꯅꯦ ꯑꯩꯅ ꯑꯌꯥꯝꯕ ꯁꯨꯔꯤꯅꯦ ꯑꯗꯨꯝ꯫ ꯀꯟ ꯇꯧꯔꯒ ꯐꯖꯟ ꯅꯣꯏꯔꯒ ꯑꯇꯣꯞꯄ ꯌꯦꯡꯕ ꯍꯣꯏ ꯐꯧ ꯈꯣꯠꯄ ꯑꯗꯨꯝ ꯐꯧꯕꯤꯔꯅꯤ꯫ ꯏꯁꯇꯤ ꯇꯛꯀꯥꯟꯗ ꯑꯗꯨꯝ ꯑꯈꯣꯏ ꯆꯅꯥꯡ ꯂꯥꯛꯄ ꯈꯣꯠꯄꯗꯨꯕꯨꯗꯤ ꯑꯨꯝ ꯇꯧꯗ꯭ꯔꯤꯕꯀꯣ ꯑꯗꯨꯒ ꯐꯤ ꯅꯣꯡ ꯁꯨꯕ ꯈꯣꯠꯄꯗꯨꯕꯨꯗꯤ ꯑꯗꯨꯝ ꯇꯧꯕꯅꯤꯅ ꯑꯗꯨꯝ ꯍꯩꯗ ꯍꯥꯏ ꯗꯨꯝ ꯑꯗꯨꯝ ꯑꯌꯥꯝꯕ ꯑꯗꯨꯝ ꯍꯩꯒꯜꯂꯦꯗ ꯍꯥꯏꯗꯤ ꯑꯩꯗꯤ ꯑꯃꯝ ꯇꯨꯝ ꯈꯪꯗꯦ ꯀꯃꯥꯏꯟ ꯍꯥꯏꯗꯣꯏꯅꯣ꯫
ꯃꯁꯥꯅꯦ ꯑꯧ ꯈꯔ ꯍꯩꯒꯟꯕꯁꯨ ꯂꯩ ꯑꯗꯩ ꯍꯩꯒꯟꯗꯕꯁꯨ ꯂꯩꯕꯅꯦ ꯃꯤ ꯑꯗꯨꯒꯤꯕꯨꯗꯤ꯫ ꯑꯗꯣ ꯀꯩꯅꯣ ꯇꯧꯁꯦ ꯑꯩꯁꯨꯅꯦ ꯁꯤꯁꯦ ꯇꯤꯡ ꯑ ꯇꯤꯡꯁꯨꯨ ꯇꯤꯡꯁꯤꯜꯂꯝꯃꯒꯦ ꯑꯗꯨꯒ ꯆꯥꯛꯇꯣ ꯊꯤꯕ ꯄꯨꯔꯥ ꯂꯣꯏꯔꯝꯅꯤ ꯆꯥꯛꯊꯣꯎꯔꯒꯦ ꯑꯗꯨꯒ ꯍꯣꯔꯦꯟ ꯑꯃꯨꯛ ꯇꯞꯅ ꯑꯃꯨꯛ ꯇꯧꯔꯛꯑꯒꯦ꯫
ꯍꯣꯏ ꯐꯔꯦ ꯐꯔꯦ ꯆꯥꯊꯣꯔꯣ ꯆꯥꯊꯣꯔꯣ ꯎꯝ ꯎꯝ ꯊꯝꯃꯣ ꯊꯝꯃꯣ꯫